ꯍꯜꯂꯣ
ꯍꯜꯂꯣ ꯇꯥꯏ ꯇꯥꯏꯌꯦ
ꯀꯥꯏꯗ ꯂꯩꯅꯣ
ꯀꯥꯗ ꯂꯩꯌ‌ꯦ
ꯀꯩꯗꯧꯔꯤꯅꯣ
ꯍꯤꯞꯄꯝꯕꯅꯤꯗ ꯈ꯭ꯋꯥꯡ ꯅꯥꯏꯌꯦꯅ
ꯀꯩ ꯌꯦꯟꯖꯥꯡ ꯆꯥꯏꯅꯣ
ꯑꯥ ꯑꯩꯈꯣꯏꯒꯤ ꯍꯋꯥꯏ ꯃꯣꯇꯣꯔ ꯊꯣꯡꯕ ꯃꯄꯨꯝ ꯊꯣꯡꯕꯗꯣ
ꯎꯝ
ꯑꯗꯨ ꯊꯣꯡꯉꯦ ꯑꯗꯨ ꯆꯤꯆꯦꯅ ꯃꯥꯒꯤ ꯉꯥ ꯑꯇꯥꯎꯕ ꯂꯩꯕꯗꯨꯒ ꯈꯥꯃꯦꯟ ꯑꯁꯤꯟꯕꯒ ꯑꯂꯨꯒ ꯇꯧꯔ ꯈꯥꯏꯖꯤꯜꯂꯒ ꯊꯣꯡꯉꯦ ꯑꯗꯨꯒ ꯆꯥꯔꯦ
ꯍꯥꯎꯔꯦ
ꯑꯩꯗꯤ ꯍꯣꯁꯇꯦꯜꯒꯤꯗꯨꯅꯕꯨ ꯍꯥꯎꯋ‌ꯦ ꯆꯤꯆꯦꯒꯤꯗꯣ ꯉꯥꯗꯣ ꯉꯥꯍꯤꯡ ꯅꯝꯃꯦꯕ
ꯀꯩꯒꯤ
ꯈꯪꯗꯦ ꯑꯩ ꯏꯊꯟꯇꯔ ꯈꯪꯗꯦ ꯑꯩꯗꯣ ꯉꯍꯤꯡ ꯃꯅꯝ ꯅꯝꯕꯩ ꯏꯁꯥꯗꯣ ꯊꯨꯛ ꯊꯨꯛ ꯂꯥꯎꯔ ꯀꯩꯁꯨ ꯃ‌ꯣꯏ ꯃꯔꯣꯏ ꯃꯄꯥꯡ ꯀꯩꯅꯣ ꯗꯨꯕꯨꯗꯤ ꯉꯥꯗꯨꯁꯨ ꯃꯆꯦꯠ ꯑꯃꯕꯨꯗꯤ ꯆꯥꯏ
ꯍꯣꯏ ꯉꯥꯍꯤꯡ ꯃꯅꯝ ꯅꯝꯕꯁꯦ ꯌꯥꯝ ꯍꯩꯅꯗ‌ꯦꯀꯣ
ꯎꯝ ꯃꯥꯏꯗꯣ ꯑꯥ ꯃꯨꯟꯅ ꯀꯩꯅꯣ ꯇꯧꯔꯛꯇꯕꯩꯔ ꯈꯪꯗ꯭ꯔꯦꯕ
ꯃꯥ ꯃꯌꯨꯝ ꯆꯠꯂꯨꯕ꯭ꯔꯣ
ꯆꯠꯇꯦ ꯃꯣꯏ ꯏꯃꯨꯡꯒꯤ ꯃꯤ ꯂꯥꯛꯄꯗ ꯄꯤꯔꯝꯕꯅꯦ ꯍꯥꯏꯕꯅꯤ
ꯀꯩꯅꯣ ꯅꯪ ꯀꯥꯗꯣ ꯉꯁꯤꯗꯤ ꯌꯥꯝ ꯏꯪ ꯅꯪ ꯀꯥꯗꯣ ꯉꯁꯤꯗꯤ ꯌꯥꯝ ꯏꯪ ꯆꯤꯛꯑꯦ
ꯑꯣ ꯂꯩꯔꯝꯗ꯭ꯔꯦ ꯑꯩ ꯆꯥꯛ ꯆꯥ ꯂ‌ꯣꯏꯔ ꯆꯪꯉꯛꯄꯗꯣ ꯑꯗꯥ ꯂꯩꯔꯝꯗ꯭ꯔꯦ ꯂꯩꯔꯝꯃꯒꯗꯤ ꯁꯨꯃꯥꯏꯅ ꯑꯣꯏꯒꯗ꯭ꯔꯅꯦ
ꯃꯣꯏ ꯆꯠꯈꯤꯔꯣꯏ ꯍꯥꯏꯕ꯭ꯔꯣ
ꯆꯠꯂꯔꯣꯏ ꯃꯣꯏꯗꯣ ꯉꯔꯥꯡ ꯑꯝꯕꯦꯗꯀꯔꯒꯤ ꯊꯥꯖꯤꯟꯅꯩꯌꯦꯕ ꯎꯝ ꯂꯩꯔꯅꯤ꯫
ꯃꯤꯗꯤ ꯑꯁꯤ
ꯀꯥꯅꯥꯝꯅꯗꯤ ꯑꯃꯗꯤ ꯆꯪꯅꯤ ꯍꯥꯏ ꯀꯅꯥ꯫
ꯃꯣꯏꯕꯣꯕ ꯊꯗ ꯀꯣꯆꯤꯡꯒꯤ ꯊꯥꯖꯤꯜꯂꯤꯗꯨꯕ ꯅꯪ ꯂꯩꯃꯤꯟꯅꯩꯁꯤꯡꯗꯣ꯫
ꯑꯣ ꯃꯥꯅꯦ꯫ ꯑꯩ ꯑꯅꯨꯒ ꯏꯕꯅꯤ ꯑꯥ ꯀꯩꯅꯣꯒ ꯃꯊꯛꯀꯤ ꯀꯩꯅꯣꯒ ꯑꯩꯒ ꯀꯩꯅꯣꯗ ꯎꯝ ꯑꯥ ꯑꯩꯒꯤ ꯊꯪꯅꯕ ꯀꯥꯒꯤꯗꯣ꯫ ꯊꯥꯡꯅꯕ ꯀꯥꯒꯤ ꯕꯦꯝꯃꯒꯤꯗꯨꯗ ꯍꯣꯡꯉꯅꯤ꯫ ꯂꯥꯏꯔꯤꯛ ꯄꯥꯕꯁꯨ ꯌꯥꯗꯦ ꯀꯩꯗꯧꯔꯨꯅꯤ ꯑꯗꯨꯝ ꯂꯥꯡꯉ ꯂꯥꯡꯉ ꯂꯩꯕꯅꯤꯅ꯫ ꯇꯥꯗ꯭ꯔꯣ꯫ ꯍꯜꯂꯣ꯫ ꯍꯜꯂꯣ꯫